ꯑ ꯍꯜꯂꯣ
ꯍꯜꯂꯣ
ꯍꯜꯂꯣ ꯑ ꯍ ꯅꯨꯡꯉꯥꯏꯔꯤꯕꯣ
ꯅꯨꯡꯉꯥꯏꯔꯤꯌꯦ
ꯑ ꯀꯃꯥꯏ ꯀꯃꯥꯏꯅ ꯇꯧꯔꯤꯒꯦ ꯍꯧꯖꯤꯛꯀꯤ ꯃꯇꯝꯖꯤꯕꯨ
ꯍꯧꯖꯤꯛꯀꯥꯟꯁꯦ ꯑꯉꯥꯡ ꯁ꯭ꯀꯨꯜ ꯚꯦꯀꯦꯁꯟ ꯊꯥꯔꯕꯅꯤꯅ ꯀꯔꯤ ꯀꯔꯤ ꯄ꯭ꯔꯣꯒꯥ꯭ꯔꯥꯝ ꯆꯠꯊꯁꯤꯒꯦꯅ ꯈꯟꯂꯤꯌꯦ
ꯑꯧ ꯑꯧ ꯍꯣꯏ ꯍꯧꯖꯤꯛꯇꯤ ꯑꯉꯥꯡ ꯁꯨꯇꯤ ꯃꯇꯝꯅꯤꯅꯀꯣ ꯑ ꯀꯩꯅꯣꯁꯦ ꯑꯩꯈꯣꯏꯒꯤ ꯄꯥꯔꯛꯀꯨꯝꯕꯗ ꯀ‌ꯣꯕ ꯍꯧꯖꯤꯛ ꯌꯥꯝ ꯀꯟꯅ ꯑꯗꯨꯝ ꯚꯦꯀꯦꯁꯟ ꯃꯇꯝꯅꯤꯅ ꯑꯥ ꯄꯥꯔ꯭ꯛ ꯀꯨꯝꯕꯗ ꯀꯩꯗ ꯑꯗꯨ ꯄꯨꯊꯣꯛꯄꯤꯕ ꯌꯥꯏ ꯍ‌ꯦ ꯁ꯭ꯀꯨꯜ ꯁ꯭ꯀꯨꯜ ꯒꯤꯁꯨ ꯑꯗꯨꯝ ꯀꯩꯅꯣ ꯚꯦꯀꯦꯁꯟ ꯊꯥꯔꯤꯕꯅꯤꯅ ꯑꯩꯈꯣꯏ ꯑꯦꯛꯁꯀꯔꯁꯟ ꯄꯤꯛꯅꯤꯛ ꯑꯗꯨꯝ ꯆꯠꯂꯤꯀꯣ
ꯑꯗꯒꯤ ꯔꯤ ꯔꯤꯀ꯭ꯔꯤꯌꯦꯁꯟ ꯄ꯭ꯔꯣꯒ꯭ꯔꯥꯝ ꯃꯌꯥꯝ ꯇꯧꯅꯩꯁꯦ ꯍꯧꯖꯤꯛꯀꯥꯟ ꯑꯉꯥꯡ ꯃꯌꯥꯝꯖ‌ꯦ ꯑ ꯑꯩꯈꯣꯏ ꯃꯤ ꯃ꯭ꯌꯨꯖꯤꯛ ꯇꯝꯕ ꯆꯠꯍꯟꯕꯁꯨ ꯌꯥꯎꯏ ꯁ꯭ꯋꯤꯝꯃꯤꯡ ꯇꯝꯕ ꯆꯠꯍꯟꯕ ꯌꯥꯎꯋꯤ ꯃꯈꯜ ꯃꯈꯜ ꯃꯌꯥꯝ ꯇꯧꯅꯔꯤꯗꯨꯅꯤ
ꯍꯣꯏ ꯍꯣꯏ ꯑꯗꯨ ꯀꯩꯅꯣꯝ ꯍꯥꯏꯖꯒꯦꯅꯥ ꯁꯣꯝꯒꯤ ꯑꯥ ꯃꯣꯕꯥꯏꯜ ꯅꯦꯠꯋꯥꯛꯇꯣ ꯃꯄꯥꯟꯗ ꯈꯤꯇꯪ ꯊꯣꯛꯑꯒ ꯇꯧꯕꯤꯔꯗꯤ ꯈꯤꯇꯪ ꯅꯨꯡꯉꯥꯏꯖꯅꯤ ꯃꯉꯨꯝꯗ ꯅꯦꯠꯋꯥꯛꯇꯣ ꯈꯤꯇꯪ ꯐꯪꯗꯕ ꯃꯥꯂꯦ ꯑꯥꯎ ꯑꯥ ꯑꯗꯨ ꯋꯥꯔꯤꯗꯤ ꯂꯦꯞꯄꯤꯒꯅꯨ ꯑꯩꯈꯣꯏ ꯋꯥꯔꯤ ꯂ‌ꯦꯞ ꯄꯗꯤ ꯀꯛꯈꯤꯕꯅ‌ꯦ ꯍ‌‌ꯦꯛꯇ
ꯍꯜꯂꯣ
ꯍꯜꯂꯣ
ꯑꯥ
ꯑꯥ ꯑꯣ ꯇꯥꯔꯦ ꯇꯥꯔꯦ ꯎꯝ ꯇꯥꯔꯦ ꯇꯥꯔꯦ
ꯎꯝ
ꯑꯗ ꯁꯣꯝꯒꯤ ꯑꯉꯥꯡꯒꯩꯗꯤ ꯑꯗꯣ ꯑꯗꯨꯝ ꯄꯨꯊꯣꯛꯄꯤꯕ꯭ꯔꯥ ꯀꯃꯥꯏ ꯇꯧꯒꯦ ꯀꯩꯅꯣ ꯏꯁꯀꯥꯔꯁꯟ ꯀꯩ ꯀꯩꯇꯕꯣ
ꯄꯨꯊꯣꯛꯄꯒꯤ ꯄ꯭ꯂꯥꯟꯗꯤ ꯂꯩ ꯄꯨꯊ‌ꯣꯛ ꯄꯨꯊꯣꯛꯄꯗꯤ ꯄꯨꯊꯣꯛꯇ꯭ꯔꯤ
ꯑꯣ ꯍꯣꯏ
ꯑꯥ ꯑꯗꯒꯤ ꯚꯦꯀꯦꯁꯟꯅꯤꯅ ꯁꯤꯂꯦꯕꯁ ꯑꯇꯣꯞꯄꯁꯨ ꯈꯔ ꯂꯣꯏꯁꯤꯜꯍꯧꯅꯕ ꯇꯨꯏꯁꯟ ꯀꯔꯤ ꯀꯔꯥꯁꯨ ꯌꯥꯝ ꯇꯧꯔꯤ
ꯍꯥꯎ ꯑꯥ ꯀꯩꯅꯣꯗꯤ ꯀꯨꯝꯕ ꯀꯩꯒꯨꯝꯕ ꯀꯩꯅꯣꯗꯤ ꯄꯨꯊꯣꯛꯄꯤꯗ꯭ꯔꯤꯕ
ꯎꯝ
ꯑꯗꯨ ꯀꯩꯅꯣ ꯍꯧꯖꯤꯛꯀꯤ ꯃꯇꯝꯁꯦ ꯑꯩꯁꯦ ꯅꯣꯡ ꯆꯤꯡ ꯆꯨꯕꯅꯤꯅ ꯑꯗꯒꯤ ꯑꯥ ꯀꯩꯅꯣ ꯃꯇꯝꯅꯤꯅ ꯑ ꯑꯅꯥ ꯑꯌꯦꯛꯛꯇ ꯌꯥꯎꯗꯦꯀꯣ
ꯂꯣꯛ ꯈꯔꯥ ꯈꯔꯥ ꯊꯧꯅꯔꯝꯃꯦ ꯑꯗꯣ ꯑꯗꯨꯝ ꯑꯦꯟꯇꯤꯕꯥꯏꯌꯣꯇꯤꯛ ꯈꯔ ꯆꯥꯔꯒ ꯄꯦꯔꯁꯇꯇꯥꯃꯣꯜ ꯈꯔ ꯆꯥꯔꯒ ꯑꯗꯨꯝ ꯐꯒꯔꯦ
ꯑꯣ
ꯍꯧꯖꯤꯛꯇꯤ ꯌꯥꯝ ꯁꯥꯕꯅꯤꯅꯀꯣ ꯑꯗꯨꯝ ꯀꯩꯅꯣ ꯔꯤꯍꯥꯏꯗ꯭ꯔꯦꯠ ꯇꯧꯅꯕ ꯀꯩꯅꯣ ꯃꯍꯤ ꯃꯅꯥꯏ ꯌꯥꯝ ꯊꯛꯄꯤꯌꯨ
ꯑꯥ ꯍꯣꯏ ꯍꯣꯏ ꯑꯗꯨꯅ ꯑꯩꯈꯩꯅ ꯎꯝ ꯏꯁꯤꯡꯖꯦ ꯀꯩꯅꯣ ꯇꯧꯕ꯭ꯔꯥ ꯑꯩꯈꯣꯏꯒꯤꯗꯤ ꯑꯔꯨꯝꯕ ꯑꯣꯏꯅ ꯊꯛꯄꯤꯕ꯭ꯔꯥ ꯅꯠꯇ꯭ꯔꯒ ꯀꯅꯥ
ꯑꯍꯣꯏ ꯖꯥꯔ ꯖꯥꯔ ꯖꯥꯔꯒꯤ ꯋꯥꯠ ꯐꯩ ꯐꯩ ꯑꯗꯨ ꯑꯗꯨꯝ ꯖꯥꯔ ꯇ꯭ꯋꯏꯟꯇꯤ ꯂꯤꯇꯔꯒꯤ ꯖꯥꯔ ꯂꯥꯛꯏ ꯃꯌꯥꯝꯗꯣ ꯑꯗꯨꯗꯒꯤ ꯂꯩꯔꯒ ꯊꯛꯑꯦ ꯍꯧꯖꯤꯛ
ꯑꯥ ꯐꯩ ꯏꯁꯤꯡꯁꯦ ꯑꯥ ꯍꯧꯖꯤꯛꯀꯤ ꯃꯇꯝꯗꯗꯤ ꯑꯦꯛꯁꯄꯥꯔꯠꯁꯤꯡ ꯍꯥꯏꯇꯥꯔꯦꯅꯦ ꯗꯣꯛꯇꯔꯁꯤꯡꯅꯀꯣ ꯏꯁꯤꯡꯁꯦ ꯀꯩꯅꯣ ꯇꯧꯔꯦꯅ ꯑꯥ ꯑꯥ ꯑꯔꯨꯝꯕ ꯉꯥꯛ ꯊꯛꯄꯁꯤꯁꯨ ꯑꯩꯈꯣꯏꯅ ꯃꯤꯅꯔꯦꯜ ꯋꯥꯠꯂꯦ ꯑꯗꯨꯅ ꯑꯩꯈꯣꯏꯒꯤ ꯍꯛꯆꯥꯡꯁꯤꯗꯩꯁꯤꯗ ꯑꯥ ꯃꯤꯅꯔꯦꯜ ꯋꯥꯠꯄꯒꯤ ꯑꯥ ꯗꯤꯖꯤꯁ ꯃꯌꯥꯝ ꯂꯥꯛꯑꯦꯅ ꯑꯈꯪꯁꯤꯡꯅꯁꯨ ꯑꯃꯨꯛ ꯍꯥꯏꯕꯤꯔꯛꯑꯦ ꯁꯣꯝꯗꯒ ꯑꯗꯨꯒꯤ ꯅꯣꯂꯦꯖꯇꯣ ꯂꯩꯕꯤꯔꯝꯒꯅꯤꯗ
ꯂꯩꯖꯩ ꯂꯩꯖꯩ
ꯑꯥ ꯑꯗꯣ ꯀꯩꯅꯣ ꯇꯧꯔꯒ ꯑꯉꯥꯡꯒꯤ ꯁ꯭ꯀꯨꯜꯂꯤꯡꯗꯤ ꯑꯥ ꯀꯔꯥ ꯀꯔꯥꯏ ꯀꯔꯤ ꯁ꯭ꯀꯨꯜꯗ ꯇꯝꯕꯤꯒꯦ
ꯀꯦꯊꯣꯂꯤꯛ ꯁꯀꯨꯜꯗ ꯇꯝꯃꯦ
ꯃꯥꯃ ꯑꯗꯨꯛꯦꯇꯅꯅ ꯃꯥ ꯇꯤꯆꯤꯡ ꯑꯦꯛꯁꯄꯤꯔꯤꯌꯦꯟꯁ ꯍꯥꯏ ꯀꯃꯥꯏ ꯇꯧꯔꯤ
ꯍꯥ
ꯀꯩꯅꯣꯗꯤ ꯑꯥ ꯐꯖꯅ ꯑꯗꯨꯝ ꯇꯥꯛꯄꯤꯕ ꯈꯣꯠꯄꯤꯕ ꯑꯗꯨꯝ ꯃꯇꯝꯁꯤꯒꯤ ꯆꯨꯅꯕ ꯀꯩꯅꯣ ꯑꯗꯨꯝ ꯑꯣꯏꯔꯤꯕ꯭ꯔꯥ
ꯑꯧ ꯌꯥꯝ ꯐꯖꯅ ꯇꯥꯏꯌꯦ ꯌꯥꯝ ꯐꯖꯅ ꯇꯥꯏꯌꯦ ꯑꯗꯨꯝ
ꯑꯥ ꯑꯩꯈꯣꯏꯒꯤ ꯑꯉꯥꯡꯖꯤꯡꯒꯤ ꯀꯩꯅꯣ ꯇꯤꯐꯤꯟꯗ ꯀꯩꯀꯩꯗꯤ ꯑꯩꯈꯣꯏꯒꯤ ꯖꯝ ꯐꯨꯗ ꯀꯩꯀꯩꯁꯤ ꯂꯣꯏ ꯇꯧꯕ꯭ꯔꯥ ꯅꯠꯇ꯭ꯔꯒ ꯑꯩꯈꯣꯏꯒꯤ ꯑꯥ ꯌꯨꯝꯗꯒꯤ ꯑꯣꯏꯅ ꯊꯣꯡ ꯊꯥꯛꯑꯒ ꯑꯗꯨꯝ ꯑꯥ ꯀꯩꯅꯣ ꯇꯤꯐꯤꯟ ꯄꯨ
ꯇꯤꯐꯤꯟꯁꯦ ꯍꯥꯟꯅꯗꯤ ꯄꯨꯔꯝꯃꯦ ꯍꯧꯖꯤꯛꯇꯤ ꯄꯤꯖꯔꯒ ꯆꯠꯂꯦ ꯑꯗꯨꯒ ꯍꯜꯂꯛꯑꯒ ꯑꯃꯨꯛ ꯂꯟꯁ ꯑꯃꯨꯛ ꯇꯧꯕ ꯕ꯭ꯔꯦꯛꯐꯥꯁ ꯍꯦꯕꯤ ꯕ꯭ꯔꯦꯛꯐꯥꯁ ꯄꯤꯖꯥꯗꯦ ꯆꯠꯂꯒ ꯂꯟ ꯑꯃꯨꯛ ꯍꯜꯂꯛꯑꯒ ꯇꯧꯕ ꯑꯗꯨꯃꯅ ꯇꯧꯋꯦ
ꯑꯣ ꯍꯣꯏ ꯍꯣꯏ ꯑꯉꯥꯡꯁꯨ ꯀ꯭ꯂ꯭ꯥꯁ ꯀꯌꯥ ꯀꯌꯥꯃꯨꯛ ꯀꯥꯔꯒꯦ
ꯄꯣꯠ ꯄꯤꯖꯗꯦ ꯌꯨꯝꯒꯤ ꯑꯣꯏꯅ ꯍꯣꯝ ꯀꯨꯛ ꯐꯨꯗ ꯉꯥꯛꯇ ꯄꯤꯖꯩ
ꯍꯣꯏ ꯍꯣꯏ ꯎꯝ ꯑꯗꯨꯅꯦ ꯑꯩꯈꯣꯏꯅ ꯄꯥꯝꯖꯔꯤꯁꯤꯁꯨ ꯎꯝ
ꯀꯦꯟꯇꯤꯟꯒꯤ ꯃꯄꯥꯟꯒꯤ ꯄꯣꯠ ꯆꯩꯩ ꯍꯦꯜꯊ ꯏꯁꯨꯁ ꯃꯌꯥꯝ ꯂꯩ ꯑꯗꯨꯅ ꯊꯥꯎ ꯐꯠꯇꯕ ꯑꯗꯒꯤ ꯐ꯭ꯔꯥꯏꯠ ꯀꯨꯝꯕꯁꯦ ꯌꯥꯝꯅ ꯄꯤꯖꯗꯦ ꯑꯗꯨꯅ ꯌꯨꯝꯗꯒꯤ ꯍꯣꯝ ꯀꯨꯛ ꯐꯨꯗ ꯉꯥꯛꯇ ꯑꯣꯏꯅ ꯄꯤꯅꯩ
ꯑꯥ ꯃꯥꯃꯥꯅ ꯍꯥꯏ ꯃꯤ ꯈꯨꯗꯤꯡꯃꯛ ꯑꯗꯨꯃꯥꯏꯅ ꯑꯥ ꯉꯝꯕꯤꯔꯗꯤ ꯑꯗꯨꯃꯥꯏꯅ ꯂꯣꯏꯅ ꯄꯤꯖꯕꯤꯌꯨ ꯍꯥꯏꯔꯤꯅꯦꯕꯀꯣ
ꯎꯝ
ꯑꯗꯨꯗꯤ ꯍꯥꯏ ꯁꯣꯝꯒꯤ ꯀꯩꯅꯣ ꯑꯉꯥꯡꯗꯤ ꯀꯩꯅꯣꯗ ꯑꯩꯈꯣꯏꯒꯤ ꯑꯥ ꯀꯩꯅꯣ ꯇꯧꯕ꯭ꯔꯥ ꯑꯥ ꯏꯁꯥꯅ ꯑꯗꯨꯝ ꯊꯤꯟꯕꯤꯕ꯭ꯔꯥ ꯅꯠꯇ꯭ꯔꯒ ꯑꯥ ꯑꯩꯈꯣꯏꯒꯤ ꯚꯦꯟꯗ ꯆꯠꯄꯤꯕ꯭ꯔꯥ
ꯑꯥ ꯊꯤꯟꯕꯁꯦ ꯄꯤꯛꯏꯉꯩꯗꯗꯤ ꯊꯝꯃꯦ ꯍꯧꯖꯤꯛ ꯍꯧꯖꯤꯛꯀꯤ ꯑꯣꯏꯅꯗꯤ ꯚꯦꯟ ꯁꯔꯚꯤꯁ ꯑꯣꯏꯅ ꯇꯧꯔ ꯆꯠꯂꯦ ꯍꯥꯏꯗꯤ ꯐꯦꯃꯤꯂꯤ ꯃꯦꯝꯕꯔꯁꯨ ꯊꯕꯛ ꯂꯣꯏ ꯆꯤꯟꯅꯕꯅꯤꯅ ꯃꯇꯝ ꯀꯥꯏꯊꯣꯛꯄꯗꯣ ꯊꯤꯟꯗꯣꯛ ꯊꯤꯟꯖꯤꯟꯗꯣ ꯉꯝꯃꯛꯇꯕꯒꯤ ꯚꯦꯟ ꯁꯥꯔꯚꯤꯁꯁꯇ ꯑꯣꯏꯅ ꯇꯧꯏ
ꯍꯧꯖꯤꯛꯀꯤ ꯃꯇꯝꯗꯗꯤ ꯇꯨꯋꯏꯁꯟ ꯍꯥꯏꯕꯁꯤꯃꯀꯣ ꯑꯉꯥꯡꯒꯩꯗ ꯀꯝꯄꯜꯁꯔꯤ ꯑꯃ ꯑꯣꯏꯍꯟꯕꯗꯧꯅ ꯇꯧꯔꯤ ꯁꯨꯝ ꯁꯣꯝꯒꯤ ꯃꯣꯠꯇ ꯃꯁꯤ ꯀꯔꯤ ꯃꯣꯠ ꯂꯩꯕꯤꯕꯒ
ꯇꯨꯋꯏꯁꯟꯁ ꯇꯨꯏꯁꯟꯁꯦ ꯀꯝꯄꯜꯁꯔꯤ ꯑꯣꯏꯍꯟꯅꯤꯡꯗꯦ
ꯍꯥꯥ
ꯇꯨꯋꯏꯁꯟꯁꯤ ꯀꯝꯄꯜꯁꯔꯤ ꯑꯣꯏꯍꯟꯅꯤꯡꯗꯦ ꯑꯋꯥꯠꯄ ꯈꯪꯗꯕ ꯁꯝꯕꯗꯤ ꯌꯥꯏ ꯑꯗꯣ ꯏꯠꯁ ꯑꯦꯟ ꯑꯦꯕ꯭ꯔꯤ ꯁꯞꯖꯦꯛꯀꯤꯗꯃꯛꯇ ꯇꯨꯋꯏꯁꯟꯁꯦ ꯀꯝꯄꯜꯁꯔꯤ ꯑꯣꯏꯍꯟꯅꯤꯡꯗꯦ
ꯇꯨꯋꯏꯁꯟ ꯇꯧꯕꯁꯤ ꯁ꯭ꯄꯨꯟ ꯐꯤꯗꯤꯡ ꯇꯧꯕꯒ ꯆꯞ ꯃꯥꯟꯅꯩ ꯑꯗꯨꯅ ꯇꯨꯋꯏꯁꯟꯖꯦ ꯌꯥꯔꯤꯈꯩ ꯇꯧꯔꯣꯏꯗꯧꯕꯅꯦꯅ ꯈꯜꯂꯦ ꯑꯩꯗꯤ
ꯍꯣꯏ ꯍꯣꯏ ꯎꯝ ꯑꯗꯣ ꯑꯩꯈꯣꯏꯅ ꯁꯨꯃꯥꯏꯅ ꯍꯥꯏ ꯍꯥꯏ ꯀꯩꯅꯣ ꯇꯧꯕꯅꯤ ꯑꯗꯣ ꯑꯌꯥꯝꯕ ꯑꯉꯥꯡ ꯎꯝ ꯀꯩꯅꯣꯖꯤꯡꯖꯦ ꯍꯧꯖꯤꯛꯀꯤ ꯃꯇꯝꯗ ꯇꯨꯋꯏꯁꯟꯒꯤ ꯍꯦꯛꯇ ꯇꯨꯋꯏꯁꯟꯒꯤ ꯑꯣꯖꯥꯖꯤꯡꯖꯦ ꯀꯣꯏꯊꯤ ꯊꯤꯔꯒ ꯀꯩꯅꯣ ꯇꯧ ꯑꯐꯕ ꯑꯣꯖꯥ ꯍꯥꯏꯅ ꯊꯤꯕ ꯈꯔꯖꯨ ꯑꯗꯨꯝ ꯌꯥꯎꯔꯤꯀꯣ ꯃꯁꯤ ꯁꯣꯝꯒꯤ ꯃꯣꯠꯇꯗꯤ ꯀꯃꯥꯏ ꯀꯔꯤ ꯈꯟꯕꯤꯒꯦ
ꯀꯔꯤ ꯍꯥꯏꯕ ꯐꯥꯖꯅ ꯇꯥꯍꯧꯗ꯭ꯔꯦ
ꯑꯥ ꯄꯦꯔꯦꯟꯁ ꯈꯔ ꯑꯃꯥꯅꯗꯤ ꯑꯥ ꯀꯩꯅꯣꯗꯤ ꯑꯣꯖꯥ ꯐꯕ ꯃꯥꯒꯤ ꯑꯩꯈꯣꯏꯅ ꯇꯧꯔꯤꯕ ꯑꯩꯈꯣꯏꯒꯤ ꯏꯁ꯭ꯀꯨꯜꯗꯨꯒꯤ ꯑꯣꯖꯥ ꯅꯠꯇꯕꯗ ꯨ ꯏꯁ꯭ꯀꯨꯜ ꯏꯁ꯭ꯀꯨꯜꯗꯨꯒꯤ ꯑꯣꯖꯥ ꯅꯠꯇꯕ ꯑꯐꯥꯕ ꯑꯣꯖꯥ ꯍꯥꯏꯔꯒ ꯀꯣꯏꯊꯤ ꯊꯤꯔꯒ ꯑꯥ ꯇꯨꯋꯏꯁꯟ ꯇꯧꯕꯒꯤ ꯆꯠꯅꯕꯤ ꯑꯃꯖꯨ ꯂꯥꯛꯑꯦꯕ ꯃꯁꯤ ꯁꯣꯝꯒꯤ ꯃꯣꯠꯇꯗꯤ ꯀꯔꯤ
ꯇ꯭ꯔꯦꯟꯅꯤ ꯁꯤꯗꯤ ꯐꯦꯁꯟꯅꯦꯅ ꯈꯜꯂꯦ ꯑꯩꯗꯤ
ꯑꯥ
ꯑꯐ ꯑꯐꯕ ꯑꯣꯖꯥ ꯍꯥꯏꯕꯁꯤ ꯁꯥꯇ꯭ꯔꯗꯨꯕꯨ ꯐꯖꯅ ꯒꯥꯏꯠ ꯇꯧꯕꯤꯕ ꯉꯝꯕ ꯈꯪꯗꯕꯗꯨꯕꯨ ꯃꯦꯟꯈꯠꯄꯤꯕ ꯉꯝꯕ ꯑꯗꯨꯕꯨ ꯑꯐꯕ ꯑꯣꯖꯥ ꯀꯧꯋꯤ ꯑꯗꯨꯕꯨ ꯃꯇꯝꯒꯤ ꯆꯠꯅꯕꯤꯒꯤ ꯇ꯭ꯔꯦꯟꯒꯤ ꯑꯣꯏꯅꯗꯤ ꯍꯧꯖꯤꯛ ꯑꯐꯕ ꯑꯣꯖꯥ ꯍꯥꯏꯕꯁꯦ ꯁꯖꯦꯁꯟ ꯄꯤꯕ ꯉꯝꯕ ꯑꯗꯒꯤ ꯀꯣꯏꯁꯟ ꯑꯟꯁꯔ ꯄꯤꯕ ꯉꯝꯕꯗꯨꯕꯨ ꯑꯐꯕ ꯑꯣꯖꯥ ꯑꯣꯏꯅ ꯂꯧꯅꯔꯦ ꯑꯗꯣ
ꯑꯥ꯫
ꯑꯩꯒꯤ ꯃꯣꯠꯇꯗꯤ ꯑꯗꯨꯗꯤ ꯑꯐꯕ ꯑꯣꯖꯥ ꯑꯣꯏꯅ ꯂꯧꯗꯦ ꯑꯐꯕ ꯑꯣꯖꯥ ꯍꯥꯏꯕꯁꯤ ꯁꯥꯥꯇ꯭ꯔ ꯗꯨꯕꯨ ꯃꯦꯟꯇꯦꯜꯂꯤ ꯐꯤꯖꯤꯀꯦꯜꯂꯤ ꯄꯨꯂꯞ ꯒꯥꯏꯗ ꯇꯧꯔꯒ ꯆꯠꯄꯤꯕ ꯉꯝꯕ ꯑꯣꯖꯥꯗꯨꯕꯨ ꯑꯐꯕ ꯑꯣꯖꯥꯅꯦꯅ ꯈꯟꯖꯩ꯫
ꯍꯣꯏ ꯍꯣꯏ ꯎꯝ꯫
ꯑꯗꯣꯝꯒꯤꯁꯨ ꯑꯣꯄꯤꯅꯤꯌꯟ ꯐꯣꯡꯗꯣꯛꯄꯤꯌꯨ꯫
ꯑꯣ ꯍꯣꯏ ꯑꯩ ꯑꯩꯁꯨ ꯀꯩꯅꯣ ꯍꯥ ꯀꯩꯅꯣ ꯍꯥꯏꯖꯔꯤꯁꯤꯅꯤ ꯑꯩꯁꯨ ꯁ ꯁꯤꯒꯨꯝꯕ ꯀꯩꯅꯣꯁꯤ ꯁꯤꯒꯤ ꯑ ꯇ꯭ꯔꯦꯟꯁꯦ ꯑꯩ ꯑꯩꯈꯣꯏ ꯑꯩꯁꯨ ꯄꯥꯝꯖꯗꯦ ꯀꯩꯒꯤꯅꯣꯗ- ꯁ꯭ꯀꯨꯜ ꯑꯩꯈꯣꯏꯒꯤ ꯑꯩꯈꯣꯏꯅ ꯈꯪꯗ꯭ꯔꯁꯨ ꯑꯩꯒꯤ ꯑꯉꯥꯡꯗꯨꯅ ꯈꯪꯗ꯭ꯔꯁꯨ ꯀꯩꯅꯣ ꯇꯧꯔꯁꯨ ꯂꯩꯔꯤꯕ ꯁ꯭ꯀꯨꯜꯗꯨꯒꯤ ꯑꯣꯖꯥꯗꯨꯗꯩꯗ ꯁꯥꯔ ꯑꯋꯥꯠ ꯑꯄꯥꯗꯣ ꯐꯪꯍꯟꯅꯤꯡꯉꯦꯕꯀꯣ꯫
ꯎꯝ꯫
ꯑ꯫ ꯑꯗꯒꯤ ꯀꯩꯒꯨꯝꯕ ꯁꯕ ꯀꯩꯅꯣ ꯁꯕꯖꯦꯛ ꯋꯤꯛ ꯑꯣꯏꯕ ꯖꯒꯥꯗꯣ ꯑꯥ ꯁ꯭ꯀꯨꯜ ꯑꯣꯖꯥꯗꯨꯅ ꯇꯥꯛꯄꯤꯔꯒ ꯇꯥꯛꯄꯤꯕꯅ ꯐꯒꯗ꯭ꯔꯅ ꯈꯟꯖꯩ ꯑꯩꯁꯨ꯫ ꯑ
ꯑꯗꯨꯁꯨ ꯑꯐꯕ ꯋꯥꯈꯜꯂꯣꯟꯅꯤ꯫
ꯑꯥ꯫ ꯍꯧꯖꯤꯛꯀꯤ ꯃꯇꯝꯗꯗꯤ ꯇꯨꯏꯁꯟ ꯍꯥꯏꯕꯁꯦ ꯀꯝꯄꯜꯁꯔꯤ ꯑꯗꯨꯝ ꯑ ꯑꯣꯏꯍꯜꯂꯦ ꯑꯗꯨ ꯃꯁꯤꯒꯤ ꯀꯩꯅꯣꯁꯤꯁꯨ ꯑꯩꯈꯣꯏ ꯈꯤꯇꯪ ꯑ ꯁꯤꯁꯇꯦꯝꯁꯤꯁꯨ ꯁꯦꯝꯗꯣꯛꯅꯤꯡꯕ ꯑꯃ ꯑꯗꯨꯝ ꯆꯪꯉꯦ꯫
ꯎꯝ꯫ ꯃꯁꯤ ꯄꯦꯔꯦꯟꯁꯀꯤ ꯃꯈꯥꯁꯨ ꯌꯥꯝ ꯄꯣꯜꯂꯤ꯫
ꯍꯣꯏ ꯍꯣꯏ ꯑꯥ꯫
ꯄꯦꯔꯦꯟꯁ ꯄꯦꯔꯦꯟ ꯄꯦꯔꯦꯟꯁꯅ ꯋꯥꯈꯜ ꯇꯥꯔꯒꯗꯤ ꯌꯥꯝ ꯂꯥꯏꯕ ꯄꯣꯠꯅꯤ ꯑꯗꯨ ꯄꯦꯔꯦꯟꯁꯅ ꯋꯥꯈꯜ ꯇꯥꯗ꯭ꯔꯒꯗꯤ ꯌꯥꯝ ꯂꯨꯕ ꯄꯣꯠ ꯑꯣꯏꯗꯣꯏꯅꯦ꯫
ꯍꯣꯏ ꯍꯣꯏ ꯈꯔ ꯇꯧꯗꯕꯕꯨꯗꯤ ꯌꯥꯕ ꯅꯠꯇꯦ ꯀꯩꯒꯤꯅꯣꯗ ꯑꯩꯈꯣꯏꯒꯤ ꯐꯦꯃꯤꯂꯤ ꯃꯦꯝꯕꯔ ꯑꯃꯗ ꯑꯥ ꯑ ꯐꯦꯃꯤꯂꯤꯗ ꯋꯦꯜ ꯏꯗꯨꯀꯦꯁꯟ ꯑꯣꯏꯗ꯭ꯔꯗꯤ ꯈꯤꯇꯪ ꯀꯩꯅꯣ ꯁꯣꯠ ꯑꯉꯥꯡꯗꯨꯒꯤ ꯑꯥ ꯀꯩꯅꯣ ꯈꯤꯇꯪ ꯇꯥꯛꯄ ꯈꯣꯠꯄ ꯑ ꯉꯝꯗ꯭ꯔꯗꯤ ꯃꯗꯨ ꯀꯩꯅꯣ ꯇꯨꯏꯁꯟꯒꯤ ꯑꯣ ꯀꯩꯅꯣꯃ ꯑꯣꯖꯥ ꯑꯃ ꯑꯩꯈꯣꯏ ꯀꯩꯅꯣ ꯇꯧꯕꯤꯕ ꯀꯟꯇꯦꯛ ꯇꯧꯕꯤꯕꯗ ꯀꯩꯁꯨꯕꯨꯗꯤ ꯀꯥꯏꯗꯦ꯫ ꯑꯗꯨ ꯅꯠꯇꯕꯗ ꯍꯦꯛ ꯇ ꯃꯃꯥ ꯃꯄꯥ ꯂꯥꯏꯔꯤꯛ ꯐꯅ ꯍꯩꯒꯦ ꯍꯩꯌꯨ ꯍꯩꯔꯣꯏ ꯇꯣꯛꯎ ꯀꯣ꯫ ꯑꯗꯨ ꯀꯩꯅꯣ ꯇꯧꯏ꯫ ꯑ ꯇꯨꯏꯁꯟ ꯍꯥꯏꯕꯁꯤꯃ ꯀꯝꯄꯜꯁꯔꯤ ꯑꯗꯨꯝ ꯑꯣꯏꯍꯟꯂꯦꯕ
ꯋꯥꯟ
ꯑ ꯁꯣꯝꯒꯤ ꯃꯣꯠꯁꯤꯁꯨ ꯑꯗꯨꯝ ꯐꯣꯡꯗꯣꯛꯄꯤꯔꯛꯑꯣ ꯀꯔꯤ ꯀꯩꯅꯣ ꯀꯃꯥꯏꯅ ꯇꯧꯕ ꯍꯜꯂꯣ
ꯑꯗꯨꯗꯤ ꯃ ꯍꯌꯦꯡ ꯀꯣꯟꯅ ꯑꯃꯨꯛ ꯃꯈꯥ ꯋꯥꯔꯤ ꯁꯥꯔꯁꯤ ꯉꯁꯤꯒꯤ ꯑꯣꯏꯅꯗꯤ ꯃꯇꯥꯡꯁꯤꯗ ꯂꯣꯏꯁꯤꯜꯂꯖꯤ
ꯉꯍꯥꯛꯇꯪ ꯁꯥꯖ ꯁꯥꯕ ꯌꯥꯔꯤꯕ꯭ꯔꯣ ꯍꯜꯂꯣ
ꯍꯜꯂꯣ
ꯑꯥ ꯁꯣꯝꯒꯤ ꯃꯣꯠꯇꯗꯤ ꯑ ꯇꯨꯏꯁꯟꯒꯤ ꯆꯠꯅꯕꯤꯁꯦ ꯑ ꯀꯔꯤ ꯀꯔꯤ ꯀꯩꯅꯣ ꯇꯧꯕꯤꯒꯦ
ꯑ ꯇꯨꯏꯁꯟꯁꯦ ꯌꯥꯔꯤꯒꯩ ꯇꯧꯔꯣꯏꯗꯧꯕꯅꯦꯅ ꯂꯩ ꯑꯩꯗꯤ
ꯑꯥ ꯍꯣꯏ ꯍꯣꯏ
ꯈꯪꯗꯕ ꯁꯕꯖꯦꯛꯇꯨꯃꯛ ꯑꯋꯥꯠꯄꯗꯨꯗꯤ ꯃꯦꯟꯈꯠꯄ ꯌꯥꯏ ꯑꯗꯨ ꯅꯠꯇꯕꯤꯗ ꯐꯦꯁꯟ ꯑꯣꯏꯅ ꯇꯨꯏꯁꯟ ꯆꯠꯄꯁꯦ ꯑꯩ ꯀꯌꯥ ꯄꯥꯝꯗꯦ
ꯍꯣꯏ ꯍꯣꯏ ꯑꯪ ꯑ ꯩꯁꯨ ꯑꯗꯨꯒꯤ ꯃꯣꯠꯇꯣ ꯑꯩꯉꯣꯟꯗꯖꯨ ꯂꯩꯖꯩ ꯐꯔꯦ ꯐꯔꯦ ꯀꯩꯅꯣ ꯇꯧꯁꯦ ꯑꯥ
ꯃꯇꯨꯡ ꯑꯃꯨꯛ ꯋꯥꯔꯤ ꯁꯥꯔꯖꯤ ꯉꯁꯤꯒꯤꯗꯤ ꯑꯐꯕ ꯅꯨꯃꯤꯠ ꯑꯣꯏꯕꯤꯔꯣ
ꯑ ꯊꯦꯡꯀ꯭ꯌꯨ ꯊꯦꯡꯀ꯭ꯌꯨ
ꯊꯝꯃꯦ ꯊꯝꯃꯦ
ꯍꯥꯎ